ꯇꯥꯕꯔꯣ ꯍꯥꯥ
ꯍꯜꯂꯣ
ꯑꯥ ꯇꯥꯏ ꯇꯥꯏ
ꯑꯣ ꯇꯥꯕ꯭ꯔꯥ
ꯅꯣꯡ ꯅꯣꯏꯗ ꯅꯣꯡ ꯆꯨꯗ꯭ꯔꯣ
ꯑꯩꯈꯣꯏ ꯅꯣꯡ ꯆꯨꯗꯦ ꯅꯣꯏꯗꯤ
ꯑꯁ ꯁꯤꯗꯤ ꯐꯖꯅ ꯆꯨ ꯂꯩꯅꯤ ꯌꯥꯗꯣꯏꯔꯤꯅꯦ ꯑꯇꯣꯞꯄ ꯅꯣꯁꯦ ꯅꯨꯡꯗꯥꯡꯗꯤ ꯇꯨꯝꯃ ꯃꯇꯝ ꯌꯥꯝ ꯅꯨꯡꯉꯥꯏꯌꯦ ꯏꯈꯣꯟꯅ ꯍꯥꯥ
ꯍꯣꯏ
ꯅꯪꯗꯤ ꯅꯣꯡ ꯆꯨꯔ ꯇꯨꯝꯕ ꯅꯨꯡꯉꯥꯏꯗ꯭ꯔꯣꯅꯦ ꯅꯪꯗꯤꯀꯣ
ꯅꯣꯡ ꯆꯨꯕꯁꯦ ꯇꯨꯝꯕꯗꯤ ꯅꯨꯡꯉꯥꯏꯌꯦ ꯍꯣꯏ
ꯍꯣꯏ ꯍꯣꯏꯅꯦꯕꯣ ꯅꯣꯡ ꯇꯠꯇꯨꯃ ꯅꯨꯡꯉꯥꯏꯕ ꯎꯝ ꯑꯗꯨꯅꯦ ꯑꯗꯨꯕꯨ ꯅꯪꯗꯤ ꯅꯨꯡꯁꯤꯠ ꯀꯤꯗ꯭ꯔꯣ
ꯅꯨꯡꯁꯤꯠ ꯀꯤꯗꯦ ꯑ ꯒ꯭ꯔꯨꯝꯒ꯭ꯔꯥꯡ ꯇꯧꯕꯗ ꯑꯗꯨ ꯀꯤꯌꯦ ꯒ꯭ꯔꯨꯝ ꯒ꯭ꯔꯥꯡ ꯇꯧꯕ ꯀꯥꯟꯗ ꯀꯤꯌꯦ
ꯏꯗꯅꯦ ꯅꯨꯡꯁꯤꯠꯁꯨ ꯌꯥꯎꯕ ꯈꯣꯡꯉꯁꯨ ꯈꯣꯡꯉꯁꯨ ꯌꯥꯎꯕ
ꯍꯣꯏ
ꯑꯗꯨ ꯐꯖꯅ ꯑꯩ ꯈꯪꯉꯝꯅꯤꯅꯦꯀꯣ ꯇꯨꯝꯕꯗ ꯇꯨꯝꯗ ꯒꯔꯤꯡ ꯇꯔꯗꯤ ꯅꯪ ꯅꯨꯡꯉꯥꯏꯅꯤꯅꯦ
ꯑꯗꯨꯃꯥꯏ ꯍꯥꯏꯒꯨꯅꯨꯍꯦ ꯀꯤꯍꯥꯜꯂꯨꯅꯨ ꯑꯩꯉꯣꯟꯗ
ꯌꯥꯏ ꯐꯥꯒꯤꯗꯐꯥꯎ ꯑꯃ ꯇꯧꯗꯤ ꯑꯁꯦꯡꯕꯗꯤ ꯂꯣꯏꯔꯤ ꯅꯪꯁꯦ
ꯑꯁꯦꯡꯕꯒ ꯊꯣꯛꯄ ꯁꯥꯕꯀꯣ ꯑꯁꯤꯁꯦ ꯅꯪ ꯅꯪ ꯂꯣꯏꯔꯦ
ꯑꯗꯨꯅꯤ ꯅꯪ ꯍꯧꯖꯤ ꯍꯧꯖꯤꯛ ꯍꯧꯖꯤꯛ ꯁꯤꯗꯐꯥꯎ ꯀꯤꯔꯗꯤ ꯑꯁꯦꯡꯕꯀꯥꯟ ꯇꯧꯔꯗꯤ ꯅꯪꯒꯤ ꯃꯤꯍꯨꯜꯨꯣ ꯅꯪꯒꯤ ꯅꯪꯒꯤ ꯈꯣꯡꯝꯄꯥꯗꯪ ꯇꯧꯔꯛꯏ ꯅꯪ ꯅꯪꯒꯤ ꯅꯗꯣ ꯃꯤꯍꯣꯜꯗ ꯊꯃꯣꯏꯗ ꯊꯝꯃꯣꯏꯗ ꯆꯣꯡꯉꯔꯣꯏ ꯈꯣꯡꯄꯥꯛꯇ ꯆꯣꯡꯉꯒꯅꯤ ꯅꯪ ꯑꯗꯨ ꯇꯧꯔꯗꯤ
ꯎꯝ ꯅꯪꯅ ꯀꯣꯏꯔꯤꯗꯣ ꯁꯤꯔꯣꯝꯁꯨ ꯀꯣꯏꯕ ꯂꯛꯑꯣ ꯀꯩꯇꯧꯔꯒꯦ ꯍꯥꯥ
ꯅꯣꯏꯔꯣꯝꯁꯦ
ꯍꯣꯏ ꯀꯗꯧꯕꯒꯤ ꯑꯁ ꯅꯪꯁꯦ ꯄꯥꯈꯪꯁꯤꯡꯕꯨ ꯀꯤꯕ ꯃꯥꯂꯦꯗ ꯅꯠꯇ꯭ꯔ ꯑꯈꯥꯡꯁꯤꯕꯨ ꯀꯤꯕ ꯑꯣꯏꯔꯝꯅꯤꯅ ꯅꯪ ꯅꯪ ꯇꯥꯜꯂꯤꯗꯣ
ꯍꯣꯏ ꯑꯗꯨꯃꯥꯏꯅꯅꯦ
ꯍꯣꯏ ꯑꯩꯗꯤ ꯑꯁꯤꯗ ꯂꯩꯕ ꯄꯥꯈꯪꯒꯣꯕꯗ ꯅꯠꯇꯦꯗ ꯑꯩꯗꯤ ꯌꯥꯝ ꯅꯨꯡꯉꯥꯏ ꯂꯩꯦ ꯑꯩꯗꯤ
ꯆꯥꯁ
ꯁꯤ ꯑꯦꯔꯤꯌꯥꯗ ꯂꯩꯅ ꯇ ꯈꯥꯟꯒꯤ ꯃꯣꯏꯗꯤ ꯍꯥꯏꯗꯤ ꯌꯥꯗꯤ ꯍꯦꯛ ꯀꯣꯏꯗꯤ ꯀꯩꯅꯣ ꯇꯣꯡꯉꯂ ꯍꯦ ꯍꯣꯏꯒꯤ ꯀꯣꯏꯅꯥ ꯑꯃꯨꯛ ꯑꯥ ꯇꯣꯉꯥꯟ ꯃꯒꯣ
ꯄꯤꯁ ꯔꯣꯕ
ꯍꯥꯥ
ꯅꯪꯅ ꯂꯥꯁ ꯄꯤꯁ ꯔꯣꯕ
ꯅꯠꯇꯦ ꯍꯦ ꯂꯥꯁ ꯅꯠꯇꯦ ꯍꯦ ꯀꯩ ꯂꯥꯁꯅ ꯑꯅꯥ ꯍꯥꯝꯗ꯭ꯔꯣ ꯑꯅꯥ ꯑꯍꯥꯟꯕ ꯃꯥꯅꯤꯅꯥ ꯅꯪ ꯍꯧꯖꯤꯛ ꯍꯧꯛꯤ ꯍꯥꯏꯕ ꯅ ꯑꯩ ꯒ꯭ꯌꯥꯟ ꯇꯥꯗꯦ ꯅꯪ ꯍꯥꯏꯕꯗꯤ ꯂꯥꯁ ꯍꯥꯏꯗꯤ ꯀꯩꯅꯣ ꯂꯥꯁ ꯞꯤꯁ ꯍꯥꯏꯗꯤ ꯀꯔꯤ ꯅꯠꯇꯦ ꯀꯔꯤꯒꯤ
ꯑꯥꯀꯣ
ꯀꯔꯤ ꯈꯨꯗꯝ ꯅꯣꯕ
ꯍꯥꯏꯒꯦꯕ ꯍꯥꯏꯒꯦꯕ ꯅꯪ ꯗꯣꯀꯣ
ꯍꯣꯏ
ꯅꯪꯅ ꯅꯪꯅ ꯅꯣꯏ ꯃꯣꯏꯒ ꯃꯥꯅꯗꯦ ꯍꯥꯏꯕꯗꯣ
ꯍꯣꯏ
ꯅꯪꯅ ꯂꯥꯁ ꯄꯤꯁꯔꯣꯕꯥ ꯑꯐꯕ ꯂꯥꯁ ꯄꯤꯁꯔꯣ ꯍꯥꯏꯕꯅꯦ
ꯅꯠꯇꯦꯗꯥ ꯑꯗꯨꯗꯤ ꯅꯠꯇꯤꯌꯦ ꯅꯠꯇꯤꯌꯦ ꯑꯩꯈꯣꯏꯗꯤ ꯃꯣꯏꯒꯨꯝ ꯃꯣꯏꯒꯨꯝꯅꯣꯏ ꯃꯣꯏꯒꯨꯝꯅ ꯇꯧꯔꯣꯏ ꯍꯥꯏꯕꯅꯤꯅ ꯑꯩ ꯇꯣꯉꯥꯟꯒꯅꯤ ꯍꯥꯏꯕ ꯃꯣꯏꯒꯤ ꯃꯑꯣꯡꯒꯥ ꯅꯪꯅ ꯀꯤꯔꯤꯗꯣ ꯍꯥꯏꯅꯤꯗ ꯅꯨꯄꯥꯁꯤꯡꯕꯨꯣ ꯅꯠꯇ꯭ꯔꯥ
ꯍꯣꯏ
ꯃꯣꯏꯒ ꯑꯥ ꯀꯩ ꯍꯥꯏꯁꯦꯔꯥ ꯍꯧꯖꯤꯛ ꯑꯗꯨꯗ ꯑꯗꯨ ꯑꯦꯔꯤꯌꯥꯗ ꯂꯩꯕ ꯁꯤꯡꯒ ꯑꯩꯈꯣꯏꯒꯤ ꯃꯑꯣꯡꯗꯨꯗꯤ ꯅꯣꯏ ꯇꯣꯉꯥꯜꯂꯤꯗ ꯎꯝ ꯎꯝ
ꯆꯥꯁ ꯊꯖꯗꯤ
ꯃꯥꯅꯤꯅꯤ ꯕꯥꯌꯥ ꯃꯣꯏꯒ ꯃꯣꯏꯒ ꯂꯝꯕꯥ ꯇꯧꯕ ꯌꯥꯗꯦ ꯅꯅꯦ ꯈꯣꯏꯗꯤ ꯀꯔꯤ ꯍꯥꯏꯖꯤꯔꯥ ꯌꯥꯝꯅ ꯌꯥꯝꯅ ꯃꯨꯟꯅ ꯃꯨꯟꯅ ꯈꯟꯍꯟꯅꯤꯡꯉꯤꯅꯦ
ꯑꯦ
ꯋꯨꯅ
ꯈꯣꯏꯕꯨ ꯂꯥꯛꯄ ꯇꯥꯔꯦ ꯑꯗꯨꯗꯤ
ꯂꯥꯎ ꯂꯥꯎ ꯂꯥꯎ ꯃꯇꯝ ꯃꯇꯝ ꯂꯩꯔ ꯀꯥꯟꯗ ꯃꯇꯝ ꯃꯇꯝ ꯐꯕ ꯇꯝꯗ ꯂꯥꯎꯑꯣꯅꯦ ꯃꯌꯥꯝ ꯃꯌꯥꯝꯅ ꯋꯥꯔꯤ ꯁꯥꯕꯁꯤꯡꯖꯦ ꯅꯣꯡꯃꯗꯤ ꯑꯃ ꯐꯥꯎ ꯈꯪꯉꯔꯣꯏꯕ ꯑꯗꯨꯅ ꯈꯪꯔꯤꯉꯩꯗ ꯐꯖꯅ ꯈꯥꯍꯧ ꯈꯪꯍꯧꯔꯕꯅꯤ ꯅꯠꯇ꯭ꯔꯥ ꯀꯅꯥꯈꯪ ꯅꯣꯡꯃ ꯂꯝꯕꯤꯗꯀꯥ ꯊꯦꯡꯅꯔꯗꯤ ꯅꯪ ꯈꯠ ꯋꯥꯔꯤ ꯑꯦ ꯉꯥꯡ ꯉꯥꯡꯗꯗꯤ ꯀꯃꯥꯏ ꯇꯧꯗꯣꯏꯅꯣꯕ ꯈꯪꯅ ꯈꯟꯅ ꯉꯥꯟꯗꯞꯗꯨꯗꯤ ꯌꯥꯝ ꯁꯣꯏꯌꯦꯕ ꯍꯥ ꯏꯪꯇꯣꯅꯦ
ꯍꯣꯏ
ꯍꯧꯖꯤꯛ ꯍꯧꯖꯤꯛ ꯍꯧ ꯍꯧꯖꯤꯛ ꯃꯌꯥꯝꯅ ꯌꯥꯝꯅ ꯗꯨꯝ ꯁꯛ ꯈꯪꯗ꯭ꯔꯁꯨ ꯋꯥꯔꯤ ꯁꯥꯕꯁꯤꯡꯁꯦ ꯍꯌꯦꯡ ꯋꯥꯏꯗꯤ ꯁꯣꯏꯗꯅ ꯃꯐꯝ ꯑꯃꯗꯤ ꯑꯗꯨꯝ ꯊꯦꯡꯅꯕꯁꯨ ꯌꯥꯎꯔꯝꯅꯦꯕ ꯃꯤ ꯈꯔꯗꯤ
ꯍꯣꯏ ꯑꯗꯨꯒ ꯈꯪꯅꯗꯕꯗꯀꯣ ꯈꯪꯗꯕꯗꯣ ꯑꯣꯏꯔꯝ ꯑꯥ ꯍꯣꯏꯍꯣꯏꯌꯦ
ꯂꯦꯞꯄꯗꯨꯗ
ꯗꯤ ꯌꯥꯝ ꯂꯥꯞꯅꯕꯁꯨ ꯅꯠꯇꯦꯕ
ꯎꯝ ꯅꯣꯡꯃꯅꯤ ꯁꯣꯏꯗꯅ ꯑꯃꯗꯤ ꯑꯩꯈꯣꯏ ꯄꯨꯨꯝꯅ ꯃꯐꯝ ꯂꯩꯒꯅꯤ ꯑꯦꯅꯤ ꯑꯦꯅꯤ ꯃꯇꯥꯡꯗ ꯑꯗꯨꯅ ꯑꯩꯗꯤ ꯑꯗꯨꯝ ꯑꯩꯅ ꯈꯪꯕꯁꯤꯡꯗꯨꯗꯤ ꯀꯥꯎꯗꯤ ꯀꯥꯎꯗꯕ ꯗ ꯀꯣ ꯀꯥꯎ ꯀꯥꯎꯗꯕ ꯎꯑꯣꯏꯁꯨ ꯗꯨꯝ ꯈꯪꯉꯦꯕ
ꯑꯁ ꯑꯩꯗꯤ ꯀꯥꯎꯕꯅꯦ ꯑꯩꯗꯤꯀꯣ ꯍꯧꯖꯤꯛ ꯉꯥꯡꯅꯔꯀꯣ ꯍꯌꯦꯡ ꯍꯌꯦꯡꯒꯨꯝꯕꯁꯦ ꯑꯗꯨꯝ ꯀꯥꯎꯕꯅꯦ
ꯑꯝꯅꯤ ꯀꯥꯎꯒꯟꯕ ꯁꯤꯡꯗꯤ ꯌꯥꯝ ꯁꯝꯅ ꯍꯥꯏꯕ ꯌꯥꯏꯗ ꯑꯗꯨꯝ ꯃꯤꯅꯕꯣꯛꯀꯣ
ꯑꯩ ꯎꯝ
ꯀꯥꯎꯒꯟꯕꯁꯤꯡꯗꯨꯗꯤ ꯌꯥꯝ ꯁꯝꯅ ꯑꯗꯨ ꯍꯥꯏꯕ ꯌꯥꯏꯅ
ꯍꯣꯏ
ꯎꯝ ꯌꯥꯝꯅ ꯈꯟꯕꯕꯖꯤ ꯌꯥꯝꯅ ꯀꯩ ꯍꯥꯏꯁꯦ ꯌꯥꯝꯅ ꯚꯦꯂꯨ ꯑꯣꯏꯅ ꯈꯟꯅꯕꯁꯤꯡꯗꯨ ꯑꯗꯨꯝ ꯀꯥꯎꯒꯟꯕꯅꯦ ꯑꯗꯨ
ꯌꯥꯔꯦꯗ ꯏꯁ ꯑꯩꯈꯣꯏꯒꯤ ꯀꯣꯛꯅ ꯇꯧꯕꯗꯨꯕꯨ
ꯍ
ꯑꯩꯈꯣꯏ ꯀꯣꯛꯅ ꯐꯥꯕꯒꯤꯅꯦ
ꯑꯗꯨꯅꯦ ꯁꯝꯅ ꯍꯥꯏꯕꯗꯤ ꯍꯥꯏꯕꯅꯤꯗ ꯌꯥꯇꯣꯟꯁꯨ ꯅꯥꯏ ꯑꯩꯅ ꯍꯥꯏꯔꯁꯨ ꯑꯃꯗꯤ ꯇꯨꯝꯕ ꯂꯩꯗ ꯍꯥꯏ ꯑꯗꯨꯅ ꯄꯣꯠ ꯆꯩ ꯑꯃꯕꯨ ꯑꯩꯈꯣꯏꯅ ꯊꯧꯁꯥꯗꯗꯤ ꯀꯥꯏꯗ ꯀꯥꯎꯒꯟꯕ ꯅꯠꯇ꯭ꯔꯣꯅꯦ ꯍꯣꯏꯅ ꯌꯥꯝꯅ ꯊꯧꯁꯥꯕꯝ ꯄꯣꯠ ꯄꯣꯠ ꯆꯩꯗꯤ ꯄꯥꯛ ꯀꯥꯎꯗꯦꯕ ꯃꯐꯝ ꯐꯥꯎ ꯃꯐꯝ ꯐꯥꯎ ꯀꯥꯎꯗꯦꯕ ꯑꯗꯨꯅ ꯈꯪꯉꯤꯕ ꯍꯥꯏꯌꯦ ꯄ꯭ꯔꯃꯥꯟ ꯄꯤ ꯋꯥꯅꯤꯗ ꯃꯤꯁꯨ ꯃꯤ ꯈꯔꯗꯤ ꯑꯃꯥꯏ ꯇꯧꯕꯁꯨ ꯂꯩꯕ
ꯆꯂꯣ ꯍꯦ ꯃꯤ ꯑꯥ ꯂꯤꯁꯤꯡ ꯂꯤꯁꯤꯡ ꯄꯤꯕ ꯁꯅꯥ ꯐꯥꯎꯁꯨ ꯊꯝꯐꯝ ꯀꯥꯎꯋꯦꯒ ꯅꯪꯅ ꯀꯔꯤ
ꯑꯗꯨꯅꯦ ꯁꯅꯥꯍꯜ ꯁꯅꯥꯒꯤ ꯇꯣꯡꯉꯥꯜꯂꯤꯅ ꯑꯗꯨꯏ ꯍꯥꯏꯕꯅꯤ
ꯑꯗꯨ ꯁꯅꯥꯅ ꯁꯅꯥꯗꯤ ꯃꯃꯜ ꯌꯥꯝꯗ꯭ꯔꯣ ꯁꯅꯥꯁꯨ ꯃꯃꯜ ꯌꯥꯝꯗ꯭ꯔꯣ
ꯃꯃꯥꯡ ꯌꯥꯔꯃꯁꯨ ꯃꯤꯁꯨ ꯃꯅ ꯌꯥꯝꯗꯦꯅꯥꯗꯤ ꯃꯤꯅ ꯑꯗꯨꯝꯅꯦ ꯃꯃꯥꯡ ꯌꯥꯕꯅꯤꯅ
ꯑꯁꯣ ꯌꯥꯝꯅ ꯔꯤꯆꯅꯦ ꯀꯣꯃꯤꯗꯤꯌꯦ
ꯎ ꯎꯝ ꯁꯅꯥ ꯁꯅꯥꯅ ꯍꯦꯟꯅ ꯈꯪꯕ ꯌꯥꯔꯣꯏꯅꯦ ꯃꯤꯅ ꯍꯦꯟꯅ ꯌꯥꯝ ꯂꯨꯏꯅꯦ ꯁꯅꯥꯗꯒꯤꯗꯤ
ꯌꯥꯀ
ꯃꯤ ꯏꯅꯦ ꯦꯡ ꯂꯦꯡꯕ ꯆꯥꯛ ꯆꯥꯕ ꯂꯦꯡꯕ ꯋꯥꯈꯜꯅꯕ ꯃꯤꯕꯨ ꯌꯥꯝꯅ ꯂꯥꯏ ꯂꯥꯏꯅ ꯈꯟꯕꯦꯗꯅꯦ ꯁꯅꯥꯗꯤ ꯅꯠꯇꯦꯅꯦ
ꯨꯝꯃꯦ ꯆꯨꯝꯃꯦ ꯆ ꯃ
ꯌꯥꯝꯅ ꯇꯥꯡꯅ ꯂꯩꯔꯤꯕ ꯁꯅꯥꯗꯣ ꯃꯤꯅ ꯁꯦꯝꯕꯅꯤꯅꯦ ꯃꯤꯅ ꯌꯥꯝ ꯂꯨꯗꯣꯏꯅꯦ ꯎ
ꯑ ꯆꯨꯝꯃꯦꯁꯨ ꯆꯨꯝꯃꯦ
ꯎꯝ ꯎꯝ ꯕꯤꯗ ꯌꯦꯠ ꯅ ꯑꯗꯨꯗꯤ ꯅꯣꯏ ꯂꯗꯥꯏꯗ ꯇꯝꯄꯥꯛꯁꯨ ꯆꯤꯡꯁꯨ ꯍꯥꯏꯕ ꯅꯠꯇ꯭ꯔꯥ
ꯍꯥꯥ
ꯅꯪ ꯂꯕꯗꯣ ꯅꯪ ꯂꯥꯏꯕꯗ ꯇꯝꯄꯥꯛꯁꯨ ꯆꯤꯡ ꯍꯥꯏꯕ ꯅꯠꯇ꯭ꯔꯣ
ꯍꯣꯏ ꯍꯣꯏ ꯇꯝꯄꯥꯛꯁꯨ ꯆꯤꯡꯁꯨ ꯑꯣꯏꯑꯦ
ꯑꯗꯨꯃ ꯁꯝꯅꯔ ꯅꯨ ꯖꯪꯁꯟ ꯇꯥꯔꯤꯅꯦ
ꯍꯣꯏ ꯃꯅꯤꯡ ꯃꯅꯤꯡ ꯃꯅꯤꯡꯒꯤꯅ ꯆꯦꯡ ꯃꯃꯥꯡ
ꯑꯦ ꯁꯁꯤꯂꯛꯇ ꯅꯣꯏ ꯑ ꯂꯥꯟ ꯇꯝꯁꯗ
ꯑꯩꯈꯣꯏꯔꯣ ꯑꯩꯈꯣꯏ ꯅꯨꯡꯉꯥꯏꯔꯤ ꯑꯩꯈꯣꯏꯗꯤ ꯆꯥꯕꯗꯁꯨ ꯋꯥꯠꯇꯦ
ꯅꯣꯏꯔꯣꯝꯗꯗꯤ ꯐꯠꯇꯕꯁꯤꯡ ꯂꯩꯇ꯭ꯔꯣ
ꯐꯠꯇꯕꯁꯤꯡꯗꯣ ꯑꯩꯈꯣꯏꯗꯤ ꯑꯗꯨꯝ ꯎꯗꯦꯗ ꯂꯩꯔꯨꯔꯁꯨ ꯑꯗꯨꯗꯤ ꯑꯐꯕ ꯈꯪ ꯑꯣꯏꯅꯦ
ꯍꯧꯖꯤꯛ ꯂꯣꯏ ꯆꯦꯜꯠꯂꯝꯅꯤ ꯍꯥꯟꯅ ꯌꯦꯟ ꯂꯩꯔꯕꯅꯦꯕ
ꯍꯣꯏ
ꯑꯁ ꯁꯤꯂꯀꯅ ꯈꯪꯍꯥꯎꯗꯅ ꯅꯣꯡꯃ ꯑꯃꯨꯛꯀꯛ ꯋꯥ ꯊꯣꯇ
ꯑꯦ ꯁꯨ ꯋꯥ ꯊꯣꯛꯑꯗꯤ ꯑꯩꯈꯣꯏꯁꯨ ꯑꯩꯈꯣꯏ ꯇꯨꯃꯤꯟ ꯂꯩꯈꯤꯔꯣꯅꯦ ꯂꯨꯃꯤꯠ ꯂꯩꯔꯣꯏ ꯅꯣꯏ ꯂꯩꯕꯁꯤꯗꯤ ꯅꯣꯏꯁꯨ ꯂꯩꯕꯁꯤꯗꯤ ꯅꯣꯏꯅ ꯂꯃꯟ ꯁꯤꯡꯔꯛꯀꯅꯤꯅ ꯑꯩꯈꯣꯏꯒꯤꯗꯃꯛ
ꯑꯩꯈꯣꯏꯗꯗꯤ ꯄꯨ ꯑꯩꯈꯣꯏꯗꯤ ꯄꯨ ꯔꯦꯗꯤꯗ ꯂꯩꯔꯤꯅꯦ ꯑꯩꯈꯣꯏꯗꯤ ꯂꯩꯠꯇꯦꯗꯤꯀꯣ
ꯑꯗꯨꯅꯦ ꯅꯈꯣꯏꯗ ꯁꯣꯛꯑꯁꯨ ꯑꯩꯈꯣꯏꯗ ꯁꯣꯛꯑꯁꯨ ꯂꯃꯟ ꯁꯤꯡꯅꯉꯥꯏ ꯑꯩꯈꯣꯏ ꯂꯩꯁꯤꯗꯤ ꯑꯃ ꯑꯃ
ꯂꯥꯄꯅꯤꯅ ꯂꯥꯞꯄꯅꯤꯅ ꯈꯨꯗꯛꯇꯗ ꯌꯥꯕ ꯉꯝꯂꯣꯏꯅꯦ ꯑꯗꯨꯗꯣꯏꯅꯤꯅꯦ
ꯑꯦ ꯅꯪꯗꯤ ꯅꯪꯗꯤ ꯁꯨꯄꯔ ꯍꯤꯔꯣ ꯅꯠꯇ꯭ꯔꯦ ꯑꯗꯨꯗꯤ ꯅꯪꯗꯤ ꯅꯪꯗꯤ ꯔꯤꯌꯦꯜ ꯍꯤꯔꯣ ꯅꯠꯇ꯭ꯔꯦ ꯅꯪꯗꯤ ꯕꯤꯂꯤꯟ ꯑꯣꯏꯈ꯭ꯔꯦ ꯑꯗꯨꯗꯤ
ꯅꯣꯏ ꯅ ꯅꯣꯏꯅ ꯂꯩꯕꯁꯨ ꯃꯄꯥ ꯃꯇꯥꯏꯗ ꯑꯩꯈꯣꯏꯅ ꯂꯩ ꯍꯥꯏꯗ ꯋꯥꯊꯑꯁꯨ ꯈꯨꯗꯛꯇꯤ ꯌꯥꯎꯧꯕ ꯉꯝꯂꯣꯏ ꯍꯥꯏꯕ
ꯀꯁꯤꯗ ꯍꯥꯏꯅꯤꯗ
ꯗꯔꯤꯉꯩꯗ ꯑꯃꯨꯛꯀꯥ ꯇꯧꯕꯁꯨ ꯀꯅꯥ ꯈꯪ ꯑꯩꯈꯣꯏꯗꯤ ꯄꯥꯏꯕ ꯌꯥꯗꯕꯅꯤꯅ ꯍꯥ
ꯇꯪꯈꯥꯏ ꯇꯪꯈꯥꯏ ꯅꯣꯏ ꯑꯁꯤꯗ ꯌꯧꯗ꯭ꯔꯤꯉꯩꯗ ꯑꯩꯈꯣꯏ ꯇꯪꯈꯥꯏ ꯇꯪꯈꯥꯏ ꯑꯣꯏꯔꯝꯃꯅꯤ
ꯑꯁ ꯂꯥꯁꯇ ꯂꯣꯏ ꯌꯥꯎꯗꯅꯀꯣ ꯑꯥꯗ ꯂꯣꯏꯔꯦ ꯑꯗꯨꯗꯤ ꯅꯣꯏꯗꯤ ꯁꯣꯏꯔꯣꯏꯅꯦ ꯅꯣꯏ ꯅꯣꯏꯔꯣꯝꯗꯤ ꯅꯣꯏꯔꯣꯝꯗꯤ ꯑꯩꯈꯣꯏꯔꯣꯝꯗꯒꯤꯅ ꯍꯦꯟꯅ ꯅꯣꯏꯔꯣꯝꯗꯤ ꯌꯥꯝ ꯅꯨꯡꯉꯥꯏꯔꯕꯅꯤꯗ ꯄꯤꯁ ꯑꯣꯏꯔꯕꯅꯤꯗꯅ ꯅꯣꯏꯔꯣꯝꯗꯤ ꯄꯥꯛ ꯌꯥꯝ ꯂꯩꯇꯦꯕ
ꯍꯣꯏ ꯑꯩꯈꯣꯏꯒꯤꯁꯨ ꯑꯗꯨꯒ ꯑꯗꯨꯝ ꯀꯣꯏꯕ ꯆꯠꯄꯒꯨꯝꯕꯗꯨꯁꯨ ꯑꯊꯤꯡꯕ ꯂꯩꯇꯦꯕ
ꯎꯝ ꯑꯩꯈꯣꯏꯗꯗꯤ
ꯍꯣꯏ
ꯖꯪꯁꯟ ꯌꯥꯝꯃꯤꯅ ꯑꯁ ꯌꯥꯝ ꯂꯨꯏꯅꯦ ꯑꯩꯈꯣꯏ ꯑꯩꯈꯣꯏꯔꯣꯝꯗꯗꯤ ꯖꯪꯁꯟꯁꯦ ꯌꯥꯝꯃꯤꯕ ꯑꯗꯨꯗ ꯃꯣꯏ ꯑꯗꯨꯝ ꯂꯩꯕꯅꯤꯅ ꯊꯥꯊꯥ ꯅꯠꯇꯦ ꯑꯩꯈꯣꯏꯔꯣꯝꯗꯤ ꯆꯦꯛꯁꯤꯟꯕꯗꯤ ꯌꯥꯕꯨ ꯌꯥꯗꯦ
ꯎꯝ ꯆꯦꯛꯁꯤꯟꯕꯗꯤ ꯌꯥ ꯑꯗꯨ ꯁꯤꯟꯅꯤꯡꯉꯥꯏꯅꯦ ꯅꯨꯄꯥꯈꯣꯏꯁꯨ ꯑꯣꯏꯗꯧꯕꯁꯦ
ꯎꯝ ꯍꯣꯏꯅꯦ ꯍꯣꯏꯅꯦ ꯅꯨꯄꯤꯁꯤꯡ ꯅꯨꯄꯤ ꯑꯉꯥꯡꯁꯤꯡꯅ ꯈꯋꯥꯗ ꯆꯦꯛꯁꯤꯟ ꯇꯧꯕꯗꯤ ꯅꯪꯁꯨ ꯌꯥꯎꯅ ꯑꯩꯈꯣꯏ ꯑꯩꯈꯣꯏ ꯑꯩꯈꯣꯏꯗꯤ ꯈꯔ ꯈꯔ ꯈꯔ ꯂꯥꯏꯔꯦ ꯏꯈꯣꯏꯗꯤ ꯅꯨꯡꯁꯤ ꯀꯨꯝꯕꯅꯤꯅ ꯍ‌ꯦꯛꯇ ꯑꯥ ꯀꯩ ꯍꯥꯏꯁꯤꯔꯥ ꯆꯠꯔꯄꯗ ꯎꯔꯣꯏ ꯍꯣꯏꯗꯤ ꯍꯧꯖꯤꯛ ꯍꯧꯖꯤꯛ ꯆꯦꯡ ꯍꯧꯖꯤꯛ ꯀꯩꯅꯣ ꯍꯥꯏꯕ ꯈꯔꯅꯤꯅꯦ ꯑꯩꯈꯣꯏꯗꯤ ꯇꯥꯕꯔꯥ ꯑꯩꯈꯣꯏꯅ ꯆꯠꯂꯛꯄꯗꯗꯤ ꯎꯔꯣꯏꯕ ꯀꯣ